ꯑ ꯑ
ꯍꯧꯖꯤꯛꯀꯤ ꯇꯥꯏꯀꯣ
ꯇꯥꯔꯦ ꯑꯝ
ꯉꯁꯥꯏꯗꯨꯣ ꯑꯩꯈꯣꯏꯒꯤ ꯋꯥꯏꯐꯥꯏ ꯑꯃ ꯐꯖꯗꯕꯗ ꯑꯗꯨꯒꯤꯅꯤ ꯍꯧꯖꯤꯛꯇꯤ ꯑꯃꯈ ꯀꯟꯅꯦꯛ ꯇꯧꯈ꯭ꯔꯦ
ꯋꯥꯏ ꯐꯥꯏ ꯂꯧꯔꯗꯤ ꯅꯦꯋꯥꯛ ꯌꯥꯗꯕꯅꯦ
ꯑꯗꯨ ꯑꯩꯈꯣꯏꯒꯤ ꯋꯥꯏꯐꯥꯏꯗꯤ ꯐꯥꯏꯚ ꯖꯤꯅꯤ ꯑꯗꯨꯕꯨ ꯑꯩꯈꯣꯏꯒꯤ ꯃꯐꯝꯅꯤꯀꯣ ꯐꯥꯏꯚ ꯖꯤꯁꯨ ꯐꯣꯔ ꯖꯤꯁꯨ
ꯑꯣ ꯐꯔꯦ ꯑꯗꯨꯗꯤ
ꯎ ꯎꯝ ꯍꯥꯏꯕꯗꯤ ꯃꯔꯛ ꯃꯔꯛꯇ ꯅꯦꯠꯋꯥꯛꯁꯦ ꯌꯥꯗꯦꯕꯀꯣ ꯋꯥꯏꯐꯥꯏ ꯑ ꯑꯩꯈꯣꯏꯒꯤ ꯋꯦꯐꯥꯏꯗꯣ ꯃꯍꯧꯁꯥ ꯍꯥꯏꯕꯗꯤ ꯌꯨꯖꯔꯒꯨꯝꯕ ꯌꯥꯝꯃꯗꯤꯀꯣ
ꯆꯥꯛ ꯆꯔꯣꯍꯦ ꯊꯦꯡꯉꯦ
ꯆꯥꯛ ꯆꯥꯅꯤꯡꯗꯦ ꯉꯁꯥꯏ
ꯊꯦꯡꯅ ꯆꯥꯕꯀꯣ ꯑꯗꯨꯒꯤ ꯆꯗꯔꯤ ꯅꯪꯗꯤ ꯆꯥꯔ ꯈꯝꯉꯨꯀꯣ ꯅꯈꯣꯏꯗꯤ
ꯑꯩꯈꯣꯏꯗꯤ ꯆꯥꯔꯦ
ꯍꯣꯏ
ꯑ ꯎꯝ
ꯀꯔꯤ ꯍꯥꯏ ꯑꯃꯨꯛꯀ ꯀꯥꯎꯈꯔꯦꯅꯦ ꯏꯟꯁꯥꯡꯗꯣ
ꯑꯕꯨ ꯈ
ꯉꯁꯥꯡꯗꯣ ꯑꯃꯨꯛ ꯀꯥꯈ꯭ꯔꯤꯌꯥ ꯀꯔꯤ ꯍꯥꯏꯕ꯭ꯔꯥ ꯑꯃꯨꯛꯀ ꯍꯥꯏꯌꯨ ꯇꯥꯕꯔꯣ
ꯅꯦꯋꯔ
ꯇꯥꯕ꯭ꯔꯨꯣ ꯍꯜꯂꯣ ꯑꯩꯒꯤ ꯈꯣꯟ ꯇꯕ꯭ꯔꯣ ꯍꯜꯂꯣ ꯍꯜꯂꯣ ꯇꯥꯕ꯭꯭ꯔꯣ ꯀꯔꯤꯅꯣꯍꯦ